ꯆꯥꯔꯕꯣ
ꯑ ꯆꯔꯦ
ꯁꯤꯒꯤꯁꯦ ꯆꯥꯔꯦꯀꯣꯏꯁꯨ
ꯑ
ꯁꯤꯒꯤꯁꯦ ꯑꯩꯈꯣꯏꯅ ꯑꯗꯨꯝ ꯉꯥꯡꯕꯗꯣ ꯇꯣꯛ ꯀꯩꯅꯣꯗ ꯇꯣꯛꯇꯕꯤꯗ ꯑꯗꯨꯃꯥꯏꯅ ꯇꯧꯗ꯭ꯔꯒꯁꯨ ꯌꯥꯗꯤ ꯌꯥꯗꯤ ꯌꯥꯏꯑꯅ ꯍꯥꯏꯅꯤ ꯃꯔꯛꯇ
ꯃꯔꯛꯇ ꯍꯥꯏꯗꯤ ꯃꯇꯝ ꯍꯣꯏ
ꯇꯛ ꯇꯛ ꯆꯣꯡꯕꯗꯣ ꯀꯌꯥ ꯍꯥꯏꯕ꯭ꯔꯥ ꯅꯤꯐꯨ ꯍꯥꯏꯕ꯭ꯔꯥ
ꯍꯥꯥ
ꯀꯩ ꯌꯥꯝꯈꯩ ꯍꯥꯏꯕ ꯑꯗꯨ ꯑꯗꯨꯗꯤ ꯉꯥꯡꯗꯨꯁꯨ ꯌꯥꯏ ꯃꯔꯛ ꯃꯔꯛꯇ ꯑꯩꯈꯣꯏꯅ ꯑꯗꯨꯝ ꯁꯨꯝ ꯍꯜꯂꯣ ꯑꯃꯨꯛ ꯍꯥꯏꯕꯗꯣ
ꯍꯣꯏ
ꯑꯗꯨꯃꯥꯏꯅ ꯍꯥꯏꯔ ꯑꯗꯨꯝ ꯇꯧꯎꯁꯦ ꯍꯥꯏꯅ ꯍꯥꯏ
ꯑꯗꯒꯤ ꯃꯇꯝ ꯇꯥꯔꯦꯅ ꯑꯩꯈꯣꯏꯅ ꯀꯛꯄꯗꯣ
ꯎꯝ
ꯑꯗꯨ ꯅꯠꯇꯕ ꯃꯁꯥꯅ ꯃꯁꯥꯅ ꯑꯗꯨꯝ ꯀꯛꯆꯔꯦꯕꯀꯣ ꯀꯩꯅꯣꯗꯤ ꯇꯔꯥꯅꯤꯊꯣꯏ ꯑꯗꯨꯏꯅꯒ ꯌꯧꯔꯛꯗꯤ
ꯇꯔꯥꯃꯥꯊꯣꯏ ꯈꯤꯇꯪꯒ ꯍꯦꯜꯂꯛꯄꯒꯤ ꯇꯔꯥꯅꯤꯊꯣꯏ ꯌꯧꯔꯝꯗꯥꯏꯒꯤꯗꯣ ꯑꯗꯨꯗꯤ ꯃꯁꯥꯅ ꯑꯗꯨꯝ ꯑ ꯃꯇꯣꯝꯗ ꯑꯗꯨꯝ ꯀꯛꯆꯔꯦ ꯑꯗꯨꯒꯤꯗꯤ ꯁꯤꯅꯣ ꯆꯠꯄꯗꯨꯗꯤ ꯌꯥꯎꯗ꯭ꯔꯦ ꯑꯗꯨꯃꯥꯏꯅ ꯇꯧꯔꯗꯤ ꯫
ꯑꯣ ꯆꯠꯂꯔꯣꯏꯗ꯭ꯔꯥ ꯃꯔꯛꯇ ꯑꯩꯈꯣꯏꯅ ꯍꯣꯏ ꯍꯥꯏꯕꯗꯣ ꯁꯤꯁꯤꯅꯦꯕ ꯍꯣꯏ ꯕꯤꯔꯥ ꯇꯥꯁꯦ ꯍꯩꯅꯗꯅꯕꯁꯦ ꯍꯦꯛꯇ ꯍꯥꯏꯕꯗꯣ
ꯍꯦꯛꯇ ꯍꯥꯏꯕ ꯃꯥꯅꯤ ꯃꯥꯅꯤꯒ ꯍꯥꯏꯕꯁꯨ ꯌꯥꯕꯖꯥꯠꯂꯣ
ꯑꯗꯨ ꯁꯦꯟꯇꯦꯟꯁꯁꯨ ꯁꯥꯡꯉꯤꯗꯅ
ꯑ ꯂꯣꯟ ꯀꯩꯅꯣ ꯂꯣꯟꯗꯣ ꯃꯄꯨꯡ ꯐꯥꯕ ꯀꯩꯅꯣ ꯃꯥꯜꯂꯦꯕ
ꯐꯣꯟꯅ
ꯎ ꯍꯧꯖꯤꯛ ꯀꯩꯅꯣꯝ ꯍꯥꯏꯈ꯭ꯔꯦꯀꯣ ꯂꯣꯟꯗꯣ
ꯍꯥꯏꯈꯔꯥ ꯕ꯭ꯔ
ꯑꯪꯒ꯭ꯔꯦꯖꯤ ꯃꯇꯦ ꯑꯃ ꯍꯥꯏꯔꯦ ꯋꯥꯍꯩ ꯋꯥꯍꯩ ꯍꯥꯏꯒ ꯋꯥꯍꯩ ꯄꯔꯦꯡ ꯍꯥꯏꯒꯗꯕꯗꯁꯨ ꯀꯩꯅꯣ ꯍꯥꯏꯔꯦ
ꯀꯩꯝ ꯀꯥꯏꯗꯗ ꯃꯆꯥꯗꯨꯗꯤ ꯃꯆꯥ ꯁꯣꯏꯕꯗꯨ ꯑꯗꯨꯝ ꯌꯥꯕꯅꯤ ꯃꯥꯒꯤ ꯀꯩꯅꯣꯗꯣ ꯊꯣꯛꯂꯛꯑꯗꯤ
ꯃꯣꯏꯅ ꯂꯧꯔꯤꯁꯦ ꯃꯇꯝ ꯃꯇꯝꯁꯦ ꯀꯩꯅꯣꯗꯨꯅꯤꯗ ꯑꯝ ꯃꯤꯅꯤꯠ ꯇꯔꯥꯒꯤ ꯂꯧꯕ ꯑꯣꯏꯕ ꯃꯥꯜꯅꯦ ꯂꯧꯕꯗꯤ
ꯑꯣ
ꯑꯗꯒꯤ ꯈꯤꯇꯪ ꯍꯦꯟꯗꯣꯛꯄꯗꯨꯗ ꯑꯩꯈꯣꯏꯒꯤ ꯑꯩꯈꯣꯏꯅ ꯁꯣꯏꯈꯤꯕ ꯂꯣꯟꯌꯥꯟ ꯌꯥꯎꯈꯤꯕ ꯄꯣꯠꯇꯣ ꯑꯗꯨꯒ ꯃꯣꯏ ꯁꯦꯝꯗꯣꯛꯑꯦꯗꯤ ꯍꯥꯏꯔꯤꯌꯦ ꯑꯥ ꯑꯗꯨꯃꯥꯏꯅ
ꯑꯗꯨꯗꯤ ꯈꯤꯇꯪ ꯀꯨꯏꯗ ꯊꯝꯕꯅ ꯐꯥꯏꯅꯦ ꯑꯗꯨꯗꯤ
ꯑ ꯃꯁꯥꯅ ꯀꯛꯑꯗꯨꯝ ꯃꯁꯥꯅ ꯑꯗꯨꯝ ꯆꯠꯆꯈꯤ
ꯃꯉꯥ ꯃꯉꯥ ꯁꯨꯍꯜꯂꯁꯤ ꯉꯁꯤꯒꯤ ꯅꯪ ꯀꯌꯥ ꯁꯨꯔꯦ ꯇꯔꯥꯗꯨ
ꯉꯁꯤꯒꯤ ꯉꯁꯤꯒꯤ ꯀꯩꯅꯣ ꯍꯥꯏꯁꯦ ꯑꯩꯗꯤ ꯁꯤꯅ ꯑꯍꯥꯟꯕ ꯑꯣꯏꯗꯣꯏꯅꯤ
ꯑꯣ ꯉꯔꯥꯡꯒꯤꯗꯣ ꯇꯔꯥ ꯂꯩꯗꯅ ꯅꯪꯒꯤ ꯇꯔꯨꯛ ꯅꯤꯄꯥꯟꯗ ꯂꯣꯏꯊꯣꯛꯁꯤꯗꯅ ꯫
ꯎꯝ ꯇꯔꯥꯃꯥꯊꯣꯏ ꯉꯔꯥꯡ ꯉꯔꯥꯡꯐꯧꯗ ꯇꯔꯥꯃꯥꯊꯣꯏ ꯂꯩꯕꯅꯦ ꯑꯩꯒꯤ
ꯑꯗꯨꯗꯤ ꯉꯁꯤꯁꯦ ꯀꯩꯅꯣ ꯁꯨꯍꯜꯂꯗꯅ ꯇꯔꯥꯅꯤꯄꯥꯜ ꯁꯨꯍꯜꯂꯣꯗꯅ ꯑꯗꯨꯒ ꯑꯩ ꯌꯦꯡꯉꯁꯤꯗ꯭ꯔꯥ
ꯌꯦꯡꯁꯦ ꯅꯪꯒꯤ ꯀꯌꯥ ꯁꯠꯇꯣꯏꯅꯣ
ꯑꯩꯗꯤ ꯉꯁꯤꯒ ꯇꯔꯨꯛ ꯉꯔꯥꯡꯒꯤꯁꯨ ꯁꯨꯗ꯭ꯔꯕꯅꯤꯗ
ꯑꯣ
ꯀꯩꯅꯣꯒꯤ ꯑꯦ ꯑꯣꯖꯥꯒꯤ ꯉꯔꯥꯡ ꯊꯥꯒꯠꯂꯛꯄ ꯀꯩꯅꯣꯗꯣ ꯑꯗꯨ ꯃꯥꯒꯤ ꯂꯨꯄꯥ ꯀꯌꯥꯔ ꯆꯥꯝꯃꯒ ꯀꯌꯥꯔ ꯑꯃ ꯊꯥꯒꯠꯂꯛꯏꯗꯅ ꯃꯗꯨꯗꯣ ꯃꯁꯤꯡ ꯀꯌꯥꯒꯤ ꯑꯣꯏꯕꯖꯥꯠꯅꯣ ꯈꯪꯗꯦꯅꯦ
ꯈꯪꯗꯦ ꯑꯗꯨꯗꯤ ꯌꯥꯝꯗꯤ ꯌꯥꯝꯗꯦꯀꯣ ꯑꯃꯈꯛꯀꯤ ꯑꯣꯏꯔꯒꯗꯤ ꯌꯥꯕꯀꯣ
ꯃꯥꯅꯦ ꯇꯔꯥꯅꯤꯄꯥꯥꯟ ꯀꯨꯟꯊ꯭ꯔꯥꯒꯤ ꯑꯣꯏꯔꯗꯤ ꯌꯥꯝꯗꯦꯕ
ꯑꯗꯨꯗꯤ ꯉꯝꯃꯣꯏ ꯊꯕꯛꯇꯣ ꯑꯩꯈꯣꯏꯒꯤ ꯂꯣꯟꯗ ꯆꯥꯕ ꯊꯛꯑꯒ ꯐꯤ ꯃꯨꯟꯕꯤꯅ ꯑꯃ ꯂꯩꯌꯦ ꯑꯗꯨ ꯇꯥꯅꯦꯕ
ꯌꯦꯉꯣ ꯑꯗꯨꯕꯨ ꯃꯥꯅ ꯉꯔꯥꯡ ꯊꯥꯒꯠꯂꯛꯄꯗ ꯂꯤꯁꯤꯡ ꯇꯔꯥ ꯃꯥꯊꯣꯏꯔ ꯑꯃ ꯂꯩꯕꯗꯣ ꯇꯔꯥꯃꯔꯤꯗ ꯑꯗꯨ ꯊꯥ ꯑꯃꯒꯤ ꯑꯣꯏꯔꯝ ꯃꯗꯨꯕꯨꯗꯤ ꯌꯥꯏ
ꯅꯣꯡꯃꯥꯗꯅꯦ ꯑꯩꯈꯣꯏꯅ ꯂꯦꯞꯇ ꯂꯦꯞꯇꯅ ꯃꯉꯥ ꯃꯉꯥ ꯁꯥꯔꯗꯤ ꯌꯥꯕꯅꯤꯗ
ꯌꯥꯏꯌꯦꯏ
ꯑꯅꯤꯔꯛ
ꯅꯣꯡꯃꯗ ꯌꯥꯝꯅ ꯇꯧꯁꯟꯕꯒꯤ ꯀꯥꯟ ꯅꯣꯡꯃꯗ ꯌꯥꯝ ꯇꯧꯁꯟꯕꯁꯦ ꯀꯩꯅꯣꯗꯤ ꯇꯧꯕꯕꯨꯗꯤ ꯃꯣꯏꯅ ꯄꯤꯔꯛꯄ ꯀꯩꯅꯣ ꯊꯕꯛ ꯃꯁꯤꯡꯗꯣ
ꯎꯝ
ꯉꯝꯃꯒꯗꯤ ꯐꯖꯅ ꯑꯗꯨꯝ ꯇꯧꯕ ꯌꯥꯏ
ꯃꯉꯥ ꯅꯠꯇ꯭ꯔꯣ ꯃꯣꯏꯅ ꯄꯤꯔꯛꯏꯦ ꯃꯉꯥ ꯃꯉꯥ ꯅꯠꯇ꯭ꯔꯣ
ꯃꯉꯥ
ꯍꯣꯏ ꯌꯥꯝꯅꯁꯨ ꯍꯦꯟꯗꯕ ꯑꯗꯨꯒꯤ ꯆꯥꯡꯗ ꯑꯗꯨꯝ ꯀꯣ
ꯑꯗꯨ ꯉꯔꯥꯡ ꯉꯔꯥꯡꯗꯤ ꯀꯩꯅꯣꯗꯣ ꯃꯉꯥ ꯄꯤꯔꯛꯄꯗꯣ ꯉꯔꯥꯡꯒꯤ ꯃꯉꯥꯗꯨ ꯂꯣꯏꯁꯤꯜꯂꯀꯥꯟꯗ ꯑꯃꯨꯛꯀ ꯑꯃꯨꯛ ꯃꯉꯥꯃꯨꯛꯅꯦꯕ ꯄꯤꯔꯏꯗꯣ
ꯃꯥꯅꯤ ꯃꯥꯅꯦ ꯑꯗꯨꯅꯦ ꯅꯨꯃꯤꯠ ꯈꯨꯗꯤꯡꯒꯤ ꯃꯉꯥ ꯃꯉꯥ ꯑꯣꯏꯗꯣꯏꯅꯦꯕ ꯍꯦꯛ ꯂꯣꯏꯔꯒ ꯂꯣꯏꯗ꯭ꯔꯒꯗꯤ ꯅꯨꯃꯤꯠ ꯌꯧꯔꯒꯁꯨꯅꯦ
ꯍꯣꯏ
ꯃꯥꯒꯤ ꯀ ꯑꯩꯈꯣꯏ ꯋꯥꯔꯤ ꯁꯥꯟꯅꯔꯤꯕ ꯃꯇꯨꯡ ꯏ ꯃꯇꯨꯡꯏꯟꯅ ꯂꯩꯕ ꯑꯅꯤꯔ ꯑꯣꯅ ꯁꯥꯟꯅ ꯃ ꯁꯥꯟꯅꯕ ꯍꯥꯏꯗꯤ ꯑꯩꯈꯣꯏꯅ ꯑꯩꯈꯣꯏꯅ ꯍꯞꯇꯥ ꯑꯃꯗ ꯑꯍꯨꯝꯔꯛ ꯁꯥꯟꯅꯔꯗꯨ ꯍꯧꯖꯤꯛꯀꯤ ꯃꯉꯥꯗꯨ ꯂꯣꯏꯔꯣꯏꯕ
ꯁꯥꯟꯅꯕ ꯃꯇꯨꯡ ꯏꯟꯅ ꯂꯩꯕ ꯑꯩꯈꯣꯏꯅ ꯅꯣꯡꯃꯜꯗ ꯇꯔꯥ ꯁꯥꯟꯅꯕ ꯉꯝꯕꯗꯤ ꯇꯔꯥ ꯄꯤꯔꯛꯀꯅꯤ ꯑꯗꯨꯃꯥꯏꯅ
ꯑꯣ ꯑꯩꯒꯤ ꯑꯩꯒꯤ ꯀꯩꯅꯣꯁꯤ ꯌꯦꯡꯉꯤꯅꯤꯅꯦ ꯑꯩꯅ ꯉꯝꯕꯒꯤ ꯆꯥꯡꯁꯦ
ꯑꯗꯣ ꯑꯗꯨ ꯌꯦꯡꯉꯤꯕ
ꯑꯩꯈꯣꯏꯅ ꯇꯧꯗ꯭ꯔꯒꯗꯤ ꯊꯥ ꯑꯃ ꯑꯣꯏꯔꯣ ꯃꯉꯥ ꯇꯧꯔꯗꯤ ꯃꯉꯥ ꯑꯗꯨꯝ ꯂꯩꯅꯤꯕ
ꯍꯣꯏ ꯑꯗꯨꯣ ꯀꯩꯅꯣꯗꯤ ꯇꯔꯥꯅꯤꯄꯥꯟꯗ ꯑꯩꯅ ꯀꯨꯟꯊ꯭ꯔꯥ ꯐꯥꯎꯕ ꯌꯧꯔꯀꯥꯟꯗ ꯍꯥꯏꯕ ꯅꯠꯇ꯭ꯔꯣ
ꯍꯣꯏ
ꯑꯗ ꯌꯦꯡ ꯇꯥꯃꯤꯅꯦ
ꯍꯣꯏꯁꯦ ꯍꯥꯏꯕ ꯌꯥ ꯑꯗꯨꯝ ꯍꯥꯏꯗꯣꯛꯁꯦ
ꯍꯦꯛ ꯍꯥꯏꯈꯤꯕꯈꯤꯕꯅꯦꯅꯦ ꯀꯔꯤ ꯍꯥꯏꯗꯣꯏꯅꯣ ꯈꯪꯗꯕ
ꯍꯥꯏꯗꯣꯛꯈ꯭ꯔꯦ ꯍꯥꯏꯗꯣ ꯑꯗꯨꯝ ꯄꯥꯏꯌꯨꯀꯣ
ꯄꯥꯏ ꯄꯥꯏ
ꯑꯩꯁꯦ ꯀꯩꯅꯣ ꯑꯃ ꯁꯦꯝꯕ ꯁꯦꯝꯒꯦ ꯇꯧꯕ
ꯁꯦꯝ ꯁꯦꯝꯅ ꯑꯗꯨꯝ ꯁꯥꯟꯅꯁꯤ
ꯁꯤꯗ ꯁꯣꯏꯐꯝ ꯑꯃ ꯂꯩꯔꯕ ꯑꯩꯒꯤ ꯍꯥꯏꯕꯨ ꯁꯤ ꯑꯩ ꯀꯩꯅꯣ ꯇꯧꯋꯦ
ꯁꯕꯗꯣ
ꯀꯩ ꯆꯀ꯭ꯔꯦ
ꯑꯩꯅ ꯁꯨꯝ ꯉꯥꯏꯔꯤꯁꯤꯅ ꯑꯃꯨꯛ ꯀꯩꯅꯣ ꯀꯨꯟꯊ꯭ꯔꯥꯒ ꯁꯨꯔꯛꯄꯒꯤ ꯀꯩꯅꯣꯗꯨꯗ ꯁꯨꯝ ꯃꯥꯒꯤꯕꯨꯗꯤ ꯊꯥꯒꯠꯂꯛꯏꯗꯅ ꯈꯪꯕꯒꯤꯗꯣ
ꯑꯥ ꯎꯔꯦ ꯑꯩꯁꯨ ꯎꯝ ꯒ꯭ꯔꯨꯞꯇ
ꯏꯁꯒꯤ
ꯑ ꯐꯪꯅꯤ ꯐꯪꯒꯅꯤꯗ ꯉꯔꯥꯡꯒꯤꯅꯦꯕ ꯃꯥꯏꯗꯣ ꯑꯗꯨꯅ ꯍꯥꯏꯕꯗꯤ ꯐꯪꯕꯩ ꯇꯧꯔꯤꯕꯅꯤ ꯃꯥꯁꯨ
ꯑ ꯇꯥꯡꯗꯣ ꯐꯖꯅ ꯌꯦꯡꯕ ꯅꯠꯇ꯭ꯔꯣ
ꯇꯥꯡ ꯐꯖꯅ ꯌꯦꯡꯉꯤ ꯉꯔꯥꯡꯒꯤꯅꯦ ꯆꯨꯝꯃꯤ ꯃꯥꯏꯗꯣ ꯃꯥꯒꯤꯁꯦ ꯑꯩꯅ ꯈꯪꯕꯗꯀꯣ ꯑꯇꯣꯞꯄ ꯇꯧꯔꯒ ꯁꯅꯥꯍꯟꯁ ꯂꯩ ꯃꯥꯜꯜꯂꯤꯦꯕ ꯃꯥꯅ ꯁꯥꯟꯗ꯭ꯔꯀꯥꯟꯗ
ꯑꯣ ꯀꯩꯅꯣꯗꯤ ꯊꯕꯛꯇꯤ ꯃꯥꯒꯤ ꯑꯣꯏꯗꯣꯏꯕ
ꯃꯥꯀꯤ ꯃꯥꯀꯤ ꯑꯣꯏ
ꯎ ꯈꯔ ꯈꯔꯕꯨ ꯌꯥꯗꯦ ꯐꯩꯗꯦ
ꯌꯥꯗꯤ ꯌꯥꯅꯤꯗ ꯍꯥꯏꯗꯤ ꯑꯩ ꯑꯁꯨꯝ ꯌꯦꯡꯕꯅꯦꯕ ꯉꯔꯥꯡ ꯊꯥꯛ ꯀꯠꯂꯛꯄꯗꯣ ꯃꯥꯏꯗꯣ ꯇꯧꯁꯟꯅꯕ ꯅꯠꯇꯦꯕ ꯅꯍꯥꯟꯒꯤ ꯑꯣꯏꯔꯗꯤ ꯈꯪꯗꯦ ꯉꯔꯥꯡꯒꯤꯗꯗꯤ ꯃꯌꯦꯛ ꯁꯦꯡꯉꯦꯕꯀꯣ ꯑ ꯃꯥꯏꯗꯣ ꯀꯌꯥ ꯃꯁꯤꯡ ꯀꯌꯥ ꯌꯧꯕꯒꯤ ꯃꯥꯁꯦ ꯉꯔꯥꯡꯁꯦ ꯃꯤꯁꯦ ꯌꯥꯝ ꯁꯥꯗꯣꯛꯈ ꯃꯥꯜꯂꯦ ꯑꯗꯨ ꯑꯣꯏꯅꯝꯗꯧ ꯃꯥꯜꯂꯦ ꯃꯉꯥ ꯍꯥꯏꯁꯦ ꯑꯩꯈꯣꯏ ꯃꯤ ꯑꯃꯗ ꯃꯉꯥ ꯑꯣꯏꯗꯣꯏꯅꯦꯕꯀꯣ ꯑꯩꯈꯣꯏꯅ ꯃꯤ ꯇꯔꯥ ꯑꯣꯏꯔꯤꯗꯅ
ꯐꯥꯏꯔꯣꯟ
ꯃꯤ ꯅꯣꯡꯃꯗ ꯃꯤ ꯇꯔꯥꯗꯨꯗ ꯑꯩꯅ ꯃꯉꯥ ꯃꯉꯥ ꯇꯧꯔꯗꯤ ꯀꯌꯥ ꯇꯥꯔꯦꯦ ꯌꯥꯡꯈꯩ
ꯌꯥꯡꯈꯩ ꯇꯥꯗꯣꯏꯕ
ꯑꯗꯨꯅꯦ ꯑꯗꯨꯃꯥꯏꯅ ꯇꯧꯕꯅꯦꯕ ꯑꯗꯨ ꯑꯣꯏꯔꯗꯤ ꯑꯗꯨꯝ ꯅꯣꯡꯃꯥꯏꯗ ꯂꯣꯏꯊꯣꯛꯄ ꯉꯝꯕꯅꯦ ꯃꯥꯏꯗꯣ ꯑꯗꯨꯏꯅꯦꯕ
ꯎ ꯐꯖꯅ ꯀꯩꯅꯣ ꯇꯧꯔꯗꯤ ꯁꯤꯖꯤꯟꯅꯕ ꯌꯥꯏ
ꯌꯥꯏ ꯌꯥꯏ ꯁꯤꯖꯤꯟꯅꯕ
ꯆꯞ ꯃꯥꯟꯅꯅ ꯇꯧꯕꯗꯤ ꯑꯩꯈꯣꯏ ꯇꯧꯃꯤꯅꯦ ꯃꯁꯦꯟꯁꯦ ꯑꯍꯥꯟꯕꯅꯤꯅ ꯀꯩꯅꯣꯁꯨ ꯍꯥꯏꯗꯤ ꯏꯁꯥꯗ ꯀꯥꯟꯅꯕ ꯐꯪꯕ ꯐꯪꯗꯕꯗꯣ ꯋꯥꯈꯜꯗ ꯆꯤꯡꯅꯕ ꯈꯈꯤꯇꯪ ꯂꯩꯗꯅꯀꯣ
ꯃꯥꯅꯤ ꯃꯥꯅꯤ
ꯑꯗꯨꯅꯁꯨ ꯊꯋꯥꯏ ꯊꯋꯥꯏ ꯌꯥꯎꯁꯟꯕ ꯋꯥꯠꯄꯅꯤ ꯑꯗꯨ ꯃꯥꯅ ꯆꯞ ꯆꯥꯅ ꯑꯣꯏꯕ ꯌꯥ ꯑꯣꯏꯕ ꯌꯥꯕ ꯅꯠꯇꯦ ꯑꯣꯏꯔꯕꯒꯤꯅꯤ ꯃꯥꯅ ꯊꯥꯔꯤꯗꯣ
ꯃꯥꯅꯦ ꯃꯤ ꯆꯅꯤꯒ ꯌꯧꯕ ꯍꯥꯏꯁꯦ ꯃꯥꯗꯤ ꯀꯨꯏꯔꯝꯒꯅꯦꯕ ꯍꯧꯕꯗꯣ ꯑꯗꯨꯏꯅꯦ ꯑꯩꯈꯣꯏꯗꯤ ꯍꯪꯕ ꯀꯨꯏꯁꯦ
ꯌꯥꯎꯒ
ꯌꯥꯏ ꯁꯤꯁꯦ ꯍꯦꯛ ꯑꯩꯈꯣꯏ ꯍꯦꯛ ꯌꯥꯝꯗ꯭ꯔꯒꯁꯨꯅꯦ ꯂꯨꯄꯥ ꯑꯗꯨꯝ ꯆꯥꯝꯃ ꯆꯅꯤ ꯆꯤꯡꯊꯣꯛꯄꯗꯅꯦ ꯑ ꯃꯤ ꯑꯗꯨꯝ ꯌꯥꯎꯕ ꯌꯥꯔꯅꯤ ꯎꯠꯄ ꯌꯥꯔꯅꯤ
ꯐꯔꯦ ꯍ ꯏꯁꯥꯗ ꯎꯠꯅꯤꯡꯉꯥꯏꯒꯤ ꯄꯣꯠꯇꯨ ꯂꯩꯇꯥꯥꯔꯒꯗꯤ ꯑꯩꯁꯨꯣ ꯑꯉꯥꯡ ꯑꯉꯥꯡꯁꯤꯡ ꯈꯔ ꯑꯗꯨꯝ ꯇꯧꯃꯤꯟꯅꯕ ꯌꯥꯏꯗꯔ
ꯃꯥꯅꯦ ꯃꯥꯅꯦ ꯉꯔꯥꯡ ꯑꯣꯖꯥꯅ ꯊꯥꯒꯠꯂꯛꯄꯗꯣ ꯃꯤꯉꯣꯟꯗ ꯎꯠꯄ ꯍꯥꯏ ꯍꯣꯏ ꯃꯤꯅꯗꯤ ꯎꯗ꯭ꯔꯦ ꯑꯗꯨꯕꯨ ꯇꯍ ꯐꯠꯇꯦꯗꯅ ꯁꯦꯡꯅ ꯍꯥꯏꯔꯕꯗꯨꯗ ꯑꯗꯨꯃꯥꯏꯅ ꯇꯧꯕꯁꯨ ꯃꯌꯥꯝ ꯌꯥꯎꯔꯑꯣ ꯑꯗꯨꯕꯨ ꯑꯩꯒꯤ ꯑꯣꯏꯅꯗꯤ ꯑꯩꯁ ꯄꯥꯝꯗꯦꯕ ꯑꯗꯨꯃꯥꯏꯅ ꯇꯧꯕꯗꯣ ꯄꯥꯝꯗꯦꯕꯗꯤ ꯃꯤꯒꯤ ꯎꯠꯂꯒ ꯇꯧꯕꯛꯇꯣ ꯑꯩꯁꯨ ꯐꯪꯏꯤ ꯀꯥꯏꯅ ꯇꯧꯕꯗꯣ ꯃꯤ ꯃꯌꯥꯝ ꯇꯧꯅꯩꯗꯅ
ꯑꯗꯨꯗꯤ ꯍꯌꯦꯡ ꯑꯩꯈꯣꯏꯒꯤ ꯊꯕꯛꯇ ꯌꯥꯝ ꯁꯣꯏꯔꯛꯄꯅꯦꯕ ꯂꯥꯏꯅ ꯁꯣꯟꯅꯁꯨ ꯌꯥꯗꯕꯅꯦꯕ
ꯑꯩꯃꯛꯇꯤ ꯏꯁꯥꯗ ꯑꯁꯦꯡꯕꯗꯣ ꯈꯪ ꯀꯥꯟꯗ ꯍꯥꯏꯕꯅ ꯐꯩꯕ
ꯆꯨꯝꯃꯦ ꯆꯨꯝꯃꯦ ꯄꯤꯛꯂꯒꯁꯨ
ꯃꯥꯅꯦ
ꯍꯧꯖꯤꯛꯀꯤ ꯍꯧꯖꯤꯛꯀꯤꯅꯤ ꯑꯣꯏꯅꯗꯤ ꯌꯥꯕꯅꯦ ꯍꯣꯏ ꯀꯣꯟꯅ ꯌꯥꯗꯕꯅꯦꯕ ꯑꯩꯈꯣꯏ ꯄꯨꯟꯁꯤꯗ
ꯍꯦꯛ ꯗꯥꯎ ꯗꯥꯎ ꯌꯥꯒꯟꯗꯕꯒꯨꯝꯕꯀꯣ ꯑꯗꯨꯒꯨꯝꯕ ꯃꯤꯁꯤꯡꯅ ꯍꯥꯏꯗꯣꯛꯅꯗꯕꯩꯅꯦꯕ
ꯑꯃꯨꯛꯇꯪ ꯊꯥꯖꯈꯤꯗꯕ ꯍꯥꯏꯁꯦ ꯇꯨꯡꯗ ꯑꯩꯅ ꯀꯩꯅꯣꯝ ꯍꯥꯏꯔ ꯀꯥꯟꯗꯁꯨ ꯑꯁꯦꯡꯕ ꯍꯥꯏꯔ ꯀꯥꯟꯗ ꯊꯥꯖꯔꯣꯏꯗꯣꯏꯅꯦ
ꯃꯥꯅꯦ
ꯉꯁꯤ ꯁꯤꯒ ꯇꯔꯦꯠ ꯁꯨꯗꯦꯔꯣ ꯅꯪꯒꯤꯗꯤ
ꯇꯔꯨꯛ
ꯇꯔꯣ
ꯑꯗꯨꯗꯅꯦ ꯑꯩꯈꯣꯏꯒꯤ ꯃꯔꯛꯇ ꯀꯩꯅꯣ ꯆꯠꯄꯗꯣ ꯅꯝꯕꯔ ꯂꯥꯛꯇꯕꯗꯣ ꯃꯁꯤꯡ ꯂꯥꯛꯇꯕꯗꯣ ꯍꯥꯏꯗꯣꯛꯦ ꯃꯁꯤꯡ ꯂꯥꯛꯇꯕꯗꯣ ꯃꯗꯨꯏꯗꯣ ꯑꯩꯈꯣꯏ ꯄꯩꯁꯥꯁꯦ ꯈꯤꯇꯪ ꯍꯟꯊꯥꯗꯧ ꯃꯥꯜꯂꯦ ꯑꯗꯨꯒꯤ ꯃꯥꯜꯂꯦꯕ ꯑꯣꯖꯥꯒꯤ ꯍꯦꯛ ꯍꯦꯛꯇ ꯀꯩꯅꯣ ꯇꯧꯋꯤꯗꯅ ꯃꯥꯏꯁꯨ ꯌꯥꯎꯗꯦꯗꯅ ꯐꯔꯛ ꯇꯥꯏꯗꯅ
ꯐꯔꯦ ꯐ
ꯑꯗꯨ ꯑꯗꯨꯒꯤꯅꯦꯕ ꯑꯗꯨꯗ ꯃꯉꯥꯗ ꯑꯩꯈꯣꯏꯅ ꯃꯉꯥꯗꯣ ꯐꯖꯅ ꯀꯩꯅꯣ ꯇꯧꯔꯗꯤ ꯂꯣꯏꯅ ꯊꯥꯔꯛꯑꯗꯤ ꯃꯁꯤꯡꯗꯣ ꯐꯖꯅ ꯊꯥꯔꯛꯑꯗꯤ ꯃꯗꯨꯒꯤ ꯃꯇꯨꯡ ꯃꯇꯨꯡꯏꯟꯅ ꯐꯪꯒꯅꯦꯕ ꯃꯔꯛꯇ ꯑꯩꯈꯣꯏ ꯁꯣꯏꯅ ꯆꯞꯄ ꯑꯗꯨꯒ ꯂꯣꯟꯕ ꯇꯧꯕꯒꯤꯀꯣ ꯑꯗꯨꯒꯤ ꯀꯛꯂꯛꯄ ꯑꯣꯏꯔꯤꯅꯦꯕ ꯃꯣꯏꯗꯣ
ꯁꯤꯗ ꯑꯩꯈꯣꯏꯅ ꯋꯥꯔꯤ ꯁꯥꯕ ꯂꯣꯏꯔꯀꯥꯟꯗ ꯃꯤꯇꯩ ꯃꯌꯦꯛꯅ ꯏꯔꯒ ꯑꯃ ꯊꯥꯗꯣꯔꯛꯄꯗꯣ ꯑꯗ ꯃꯁꯤꯡ ꯈꯔ ꯏ ꯃꯁꯤꯡ ꯏꯕꯗꯣ ꯉꯁꯥꯏꯒꯤ ꯁꯏꯅꯣ ꯆꯠꯄ ꯆꯠꯇꯕꯒꯤ
ꯍꯣꯏ ꯑꯣꯏꯣꯏ
ꯅꯪ ꯏꯕ ꯎ
ꯀꯩꯅꯣꯁꯤ ꯅꯨꯡꯉꯥꯏꯇ꯭ꯔꯦ ꯑꯗꯨꯝ ꯄꯥꯏꯌꯨꯀꯣ ꯅꯝꯒꯅꯨ ꯃꯇꯣꯝꯗ ꯇꯠꯇ꯭ꯔꯒꯗꯤ ꯅꯝꯒꯅꯨ ꯍꯥꯏꯕꯁꯤ ꯇꯥꯕ ꯌꯥꯗꯦꯕ ꯃꯣꯏ ꯃꯔꯛ ꯃꯔꯛꯇ ꯅꯨꯡꯉꯥꯏꯇꯕꯅꯤ ꯁꯨꯃꯥꯏ ꯀꯩ ꯀꯥꯏꯗꯦ ꯑꯗꯨ ꯑꯩ ꯄꯥꯕ ꯊꯣꯛꯇ꯭ꯔꯤꯅꯦꯕ ꯈꯤꯇꯪ ꯑꯩꯁꯦ ꯄꯨꯔꯈꯥ ꯀꯩꯀꯩ ꯊꯥꯕꯒ ꯆꯠꯂꯝꯕꯅꯤꯅꯦ ꯌꯥꯝ ꯑꯩꯈꯣꯏ ꯂꯝꯗ ꯃꯥꯅꯦ
ꯃꯩꯇꯩ ꯃꯩꯇꯩ ꯃꯦꯀꯤ ꯔꯣꯏꯖ
ꯃꯥꯅꯦ
ꯃꯩꯇꯩ ꯃꯌꯦꯛꯁꯦ ꯑꯩꯁꯨ ꯈꯔ
ꯇꯝꯂꯝꯃꯤ ꯑꯗꯨꯒ ꯑꯩ ꯊꯥꯕꯁꯨ ꯆꯠꯂꯝꯃꯦꯕ ꯑꯗꯨꯒ ꯑꯣꯖꯥꯒꯤ ꯑꯗꯨꯒ ꯍꯧꯖꯤꯛ ꯀꯨꯏꯔꯕꯒꯤ ꯆꯍꯤ ꯃꯉꯥ ꯇꯔꯥ ꯌꯧꯁꯤꯜꯂꯛꯑꯏꯗ ꯄꯥꯏꯗꯕ ꯅꯪ ꯀꯥꯎꯊꯣꯛꯂꯛꯈ꯭ꯔꯦ ꯑꯩꯈꯣꯏ ꯈꯨꯟꯗ ꯑꯩꯈꯣꯏꯅ ꯍꯥꯡꯗꯣꯏꯅꯦ
ꯑꯉꯥꯡ ꯄꯥꯕ ꯊꯣꯛꯄ ꯍꯧꯖꯤꯛꯀꯥꯟꯒꯤ ꯑꯉꯥꯡꯗꯤ ꯌꯥꯝ ꯍꯩꯌꯦꯕ ꯃꯣꯏꯗ ꯍꯪꯉꯒ ꯀꯩ ꯀꯩꯅꯣꯅ ꯍꯥꯏꯔꯒ ꯑꯩꯈꯣꯏꯅ ꯈꯪꯕ ꯂꯣꯟꯗꯨꯗ ꯏꯊꯣꯛꯑꯦꯗꯅꯀꯣ
ꯁꯤ ꯍꯧꯖꯤꯛ ꯑꯩꯅ ꯂꯩꯔꯤꯕ ꯂꯝꯁꯦ ꯑꯩꯅ ꯑꯗꯨ ꯍꯧꯔꯛꯄꯗꯅꯦ ꯑꯩꯈꯣꯏ ꯃꯤ ꯑꯅꯤ ꯑꯍꯨꯝꯗꯩꯅ ꯍ ꯇꯤꯕ ꯁꯦꯡꯅ ꯍꯥꯏꯔꯕꯗ ꯁꯦꯡꯅ ꯍꯥꯏꯔꯕꯗ ꯃꯥꯅꯦ ꯁꯤ ꯍꯧꯖꯤꯛꯀꯤ ꯑꯩꯈꯣꯏꯅ ꯃꯌꯦꯛꯇꯣ ꯉꯁꯥꯏ ꯃꯌꯦꯛꯇꯣ꯫ ꯃꯗꯨ ꯍꯧꯖꯤꯛ ꯑꯩ ꯂꯥꯝꯕꯨꯗꯤ ꯍꯥꯏꯔꯣꯏ꯫ ꯑꯣ ꯍꯥꯏꯕ ꯌꯥꯗ꯭ꯔꯕꯅꯤꯅ ꯑꯣꯖꯥꯅ ꯑꯣꯖꯥ ꯑꯩꯈꯣꯏ ꯑꯣꯖꯥꯅ ꯂꯩꯔꯤꯕ ꯂꯝꯗꯣ꯫ ꯑꯗꯨꯗ ꯑꯩꯈꯣꯏꯒꯤ ꯂꯝꯒꯤ ꯑꯣꯏꯅ ꯑꯗꯨꯗ ꯀꯩꯅꯣ ꯑ ꯀꯩꯅꯣ ꯇꯥꯕꯅꯦꯕ꯫ ꯑꯗꯨꯀꯥꯟꯗ ꯃꯤ ꯒꯥꯔꯤꯒ ꯇꯣꯡꯑ ꯃꯌꯥꯝ ꯑꯃ ꯂꯥꯛꯄꯅꯦ ꯑꯇꯣꯞꯄꯒꯤ ꯀꯩꯅꫭꯗꯩꯁꯨ꯫ ꯑꯗꯨꯀꯥꯟꯗ ꯑ ꯑꯍꯥꯟꯕ ꯀꯩꯅꯣꯗꯨꯗ ꯑꯈꯣꯏ ꯍꯧꯕꯅꯦꯕ ꯑꯩꯁꯨ ꯌꯥꯎꯋꯦꯕ꯫ ꯆꯍꯤ ꯇꯔꯥꯃꯉꯥꯒꯤ ꯀꯩꯅꯣꯗ ꯃꯇꯨꯡꯗ ꯃꯃꯥꯡꯗ꯫ ꯃ ꯑꯗꯨ ꯋꯥꯗꯦ ꯍꯥꯏꯕꯣ ꯑꯗꯨꯝ ꯄꯥꯏꯌꯣꯀꯣ ꯃꯥꯒꯤ ꯀꯩꯅꯣꯁꯦ ꯍꯦꯛꯇ ꯃꯨꯠꯂꯅꯤ ꯑꯩꯒꯤ ꯀꯩꯅꯣ
ꯃꯁꯥ ꯃꯁꯥꯅ ꯃꯁꯥꯅ ꯀꯩꯅꯣ ꯇꯧꯁꯅꯨ ꯇꯔꯥꯃꯥꯊꯣꯏ ꯈꯔꯕꯨꯗ ꯍꯂꯦ
ꯎꯝ ꯃꯁꯥꯅ ꯀꯛꯄ ꯉꯥꯏꯔꯤꯁꯤ ꯉꯥꯏꯔꯤꯁꯤ ꯑꯗꯨꯗꯦ
ꯑꯥ ꯑꯗꯨꯀꯥꯟꯗꯗꯤ
ꯀꯩꯅꯣꯁꯦ ꯃꯥꯏ ꯄꯥꯏꯑꯕ ꯊꯕꯛꯇꯣ
ꯀꯌꯥꯝ ꯋꯥꯠꯂꯤꯖꯥꯅꯣ ꯑꯩꯗꯤ ꯑꯩ ꯑꯩꯗꯣ ꯌꯦꯡꯕ ꯌꯥꯗ꯭ꯔꯦ ꯀꯌꯥꯝ ꯋꯥꯚꯂꯤꯖꯥꯠꯅꯣ ꯇꯔꯥꯅꯤꯊꯣꯏ ꯌꯧꯅꯕ ꯇꯔꯥꯕꯨꯗꯤ ꯌꯧꯔꯝꯒꯅꯤ꯫
ꯑꯥ ꯇꯔꯥꯅꯤꯊꯣꯏ ꯌꯧꯔꯦ꯫